ꯍꯜꯂꯣ
ꯀꯩꯅꯣꯕꯤ ꯀꯩꯒꯦ
ꯀꯩꯗꯅꯣ
ꯁꯨꯝ ꯂꯩꯏꯔꯤ ꯅꯪꯗꯦ
ꯑꯩꯗꯤ ꯋꯥꯀꯤꯡ ꯆꯠꯂꯤꯌꯦ
ꯀꯩ ꯅꯧꯖꯥꯔꯒꯦ
ꯍꯋꯥꯏ ꯆꯥꯏꯌꯦ ꯅꯪꯗꯤ
ꯁꯨꯎ ꯏ ꯆꯔꯦ ꯀꯨꯀꯔꯤꯒ ꯃꯗꯦ ꯑ ꯎꯕꯨꯁꯤꯌꯥꯑꯒ
ꯆ ꯆꯥꯅ ꯁꯥꯟꯅꯕ ꯐꯦꯡꯕ ꯆ ꯐ
ꯑ
ꯅꯗꯤ ꯀ꯭ꯂꯥꯁ ꯀꯌꯥ ꯇꯝꯦ
ꯇꯦꯝ
ꯀꯔꯤ ꯁ꯭ꯀꯨꯜꯗ ꯇꯝꯒꯦ
ꯑ ꯑꯩꯁ ꯗ ꯑ ꯀꯩꯅꯣꯗ ꯁꯇꯔꯗ ꯔꯣꯕꯥꯠꯇ ꯇꯪꯗꯦ
ꯑꯩꯗꯤ ꯀ꯭ꯂꯥꯁ ꯇꯨꯋꯦꯜꯞ ꯇꯝꯃꯦ
ꯀꯩ ꯁ꯭ꯀꯨꯜꯗ
ꯑꯟꯗꯥꯗꯥ
ꯅꯨꯡꯉꯥꯏꯕ꯭ꯔꯣ ꯑꯟꯅ ꯇꯝꯁꯤꯕꯣ
ꯅꯨꯡꯉꯥꯏꯇꯦꯗ
ꯃꯤ ꯀꯌꯥꯝ ꯇꯝꯒꯦ
ꯃꯤ ꯑꯗꯨꯝ ꯈꯔ ꯃꯌꯥꯝ ꯑꯗꯨꯝ ꯇꯝꯃꯦ ꯁꯟꯗꯦꯗꯗꯤ ꯕꯖꯥꯔ ꯆꯠꯂꯨꯁꯤꯔꯣꯏꯕꯥꯅꯤ
ꯑꯣ ꯄꯁꯦ ꯑꯅꯤ ꯆꯔꯥꯒꯦ ꯄꯩꯁꯥ ꯀꯌꯥꯃꯛꯇꯅꯣ
ꯑꯗꯨꯝ ꯈꯔ ꯄꯨꯔꯛꯀꯅꯤ ꯆꯠꯂꯨꯁꯦ ꯏꯕꯥꯅꯤ ꯌꯦꯟꯁꯥꯡꯅꯦꯕ ꯆꯠꯁꯦ
ꯍꯣꯏ
ꯅꯪ ꯀꯩꯗꯧꯔꯝꯃꯤꯅꯣ
ꯑꯗꯨꯝ ꯐꯝꯃꯤ ꯅꯪ ꯑꯗꯨꯝ ꯆꯠꯂꯤꯕ
ꯆꯠꯂꯤ
ꯑꯣ
ꯅꯪ ꯀꯩꯅꯣꯗꯣ ꯀꯃꯥꯏꯅ ꯇꯧꯈ꯭ꯔꯒꯦ ꯅꯪꯒꯤꯕ ꯍꯥꯟꯅꯒꯤ ꯈꯪꯅꯔꯝꯕꯗꯣ
ꯇꯣꯛꯅꯈ꯭ꯔꯦꯗ
ꯑꯣ ꯑꯗꯨꯅ ꯁꯝꯃꯦꯅꯦ ꯋꯥꯔꯤꯁꯦ
ꯁꯝꯃꯦ ꯀꯣꯛ ꯆꯥꯅꯗ꯭ꯔꯗꯤ
ꯃꯥꯅꯦ ꯃꯥꯅꯦ ꯀꯣꯛ ꯆꯥꯟꯅꯗ꯭ꯔꯒ ꯁꯨꯝ ꯂꯩꯅꯕ ꯅꯨꯡꯉꯥꯏꯇꯕ ꯅꯠꯇꯦ
ꯑꯇꯣꯞꯄ ꯑꯣꯏꯅ ꯈꯪꯅꯔꯒꯦꯅ
ꯑꯣ ꯈꯪꯅꯔꯣ ꯈꯪꯅꯔꯣ ꯐꯖꯅ ꯀꯣꯛ ꯆꯥꯅꯅꯕꯁꯨ ꯑꯗꯨꯝ
ꯎꯝ
ꯑꯥꯗ ꯊꯣꯛꯂꯛꯏꯁꯤꯅ ꯀꯅꯥ ꯑꯣꯏꯗꯣꯏꯅꯣ
ꯈꯪꯗꯤꯌꯦ ꯀꯅꯥꯅꯣ ꯁꯤꯕꯣ
ꯑꯩꯁꯦ ꯃꯁꯛꯁꯦ ꯃꯥꯟꯕ ꯑꯃꯗꯤ ꯂꯩꯕ ꯁꯤꯁꯦ ꯑꯣꯏꯔꯝꯒꯗ꯭ꯔꯥ ꯈꯪꯗꯦ
ꯎꯝ ꯅꯪ ꯀꯩꯀꯩ ꯍꯣꯠꯅꯔꯤꯒꯦ
ꯑꯩ ꯀ꯭ꯂꯥꯁꯇꯩ ꯇꯃꯦ ꯍꯜꯛꯇꯗꯤ
ꯑꯣ ꯑꯁ ꯀ
ꯑꯩ
ꯑ ꯑꯗꯨ ꯀꯩꯅꯣ ꯇꯨꯃꯤꯟꯅ ꯑꯗꯨꯝ ꯂꯩꯔꯦ ꯀꯥꯏꯗ ꯆꯠꯂꯤꯅꯣ ꯀꯩ ꯀꯩ ꯍꯤꯡꯖꯥꯡ ꯊꯣꯡꯍꯒꯦ ꯅꯪꯗꯤ
ꯉꯥ ꯊꯣꯡꯕ ꯍꯩꯑ ꯌꯦꯟ ꯊꯣꯡꯕ ꯍꯩꯑ ꯈꯔ ꯍꯩꯑ
ꯑꯗꯣ ꯅꯪꯗꯤ ꯇꯨꯋꯜꯞꯇ ꯑꯣꯏꯔꯒ ꯀꯥꯏ ꯇꯧꯒꯦ ꯈꯜꯂꯤꯅꯣ
ꯇꯨꯋꯞ ꯂꯣꯏꯔꯒ ꯑꯩ ꯗꯣꯛꯇꯔ ꯇꯝꯗꯣꯏꯅꯦ
ꯅꯪꯖ
ꯑꯥ
ꯀꯃꯥꯏ ꯀꯣꯛꯀꯤ ꯀꯟꯗꯤꯁꯟꯗꯤ ꯀꯃꯥꯏꯅ ꯇꯧꯒꯦ
ꯇꯝꯃꯕꯅꯤꯅ ꯑꯗꯨꯝ ꯇꯝꯃꯕꯅꯤꯅ ꯑꯣꯏꯅꯕ ꯇꯝꯃꯅꯤ
ꯑꯣ ꯌꯥꯝ ꯐꯩ ꯌꯥꯝ ꯐꯩ ꯗꯣꯛꯇꯔ ꯒꯥꯏꯗꯨ ꯑꯣꯏꯗꯣꯏꯅꯤꯅꯦ ꯑꯗꯨꯗꯤ
ꯑꯣꯏꯗꯣꯏꯅꯦ
ꯑ
ꯁꯟꯗꯦꯗ ꯆꯠꯂꯁꯤꯀꯣ ꯑꯗꯨꯒ ꯄꯣꯠ ꯆꯩ ꯀꯩꯀꯩ ꯂꯩꯔꯁꯤꯀꯣ
ꯍꯣꯏ ꯍꯣꯏ ꯑꯩꯁꯨꯦ ꯄꯩꯁꯥꯕꯨꯗꯤ ꯌꯥꯝꯅ ꯌꯥꯝꯗꯦ
ꯎ
ꯂꯩꯅꯤꯡꯕꯒꯤ ꯂꯩꯅꯤꯡꯕ ꯉꯥꯛꯇꯅꯦ ꯕꯖꯥꯔꯗ ꯆꯠꯂꯗꯤ
ꯍꯣꯏ ꯑꯜꯕꯤꯀꯥꯁ ꯌꯥꯝ ꯌꯦꯠꯇ꯭ꯔꯥ ꯐꯣꯟꯁꯦ ꯍꯟꯖꯤꯟ ꯍꯟꯖꯤꯟ ꯇꯧꯁꯜꯂꯑꯒ ꯑꯩꯉꯣꯟꯁꯤꯗ
ꯍꯣꯏ ꯃꯤ ꯇꯣ
ꯑꯩꯗꯤ ꯆꯥꯛꯂꯥꯑꯝꯃꯦꯀꯣ
ꯀꯩꯒꯤꯅꯣ ꯍꯥꯏꯁꯦ ꯍꯧꯖꯤꯛ ꯀꯩꯅꯣ ꯇꯧꯔꯒ ꯆꯥꯉꯄꯩꯊꯥꯞꯇ ꯇꯧ ꯍꯧꯖꯤꯛ ꯆꯥꯔꯒ ꯆꯉꯛꯄꯗꯨꯕꯨ ꯀꯅꯥꯣ ꯆꯪ
ꯑꯗꯨ ꯀꯩꯅꯣꯅꯦ ꯑꯗꯨꯗꯤ ꯌꯥꯝꯅ ꯌꯥꯝꯗꯦ ꯑꯗꯨꯅ ꯑꯩꯗꯤ ꯄꯨꯛ ꯊꯟꯗ꯭ꯔꯦꯕ ꯆꯥꯛꯂꯥꯑꯝꯃꯦ ꯑꯗꯨꯅ
ꯈꯦꯟꯖꯕꯅꯦꯕ ꯑꯗꯨꯅ ꯑꯗꯨꯃꯥꯏꯅ ꯇꯧꯋꯦꯕ ꯃꯁꯥ ꯁꯤꯟꯖꯕꯅꯤ ꯅꯠꯇꯦꯌꯦ ꯑꯩꯈꯣꯏꯅ ꯈꯟꯕꯅ ꯇꯧꯗꯧ ꯃꯥꯜ ꯈꯟꯗ꯭ꯔꯦ ꯑꯗꯨꯅ ꯑꯩꯈꯣꯏꯅ ꯇꯧꯔꯁꯦ ꯃꯉꯣꯟꯗ ꯄꯩꯁꯥ ꯑꯗꯨꯝ ꯂꯧꯔꯒ ꯇꯧꯔꯁꯦꯅ ꯍꯥꯏꯕꯅꯦꯕ ꯃꯣꯏ ꯌꯥꯎꯗ ꯭ꯔꯁꯨꯅ ꯑꯗꯨꯒꯤꯅꯤ ꯇꯧꯔꯤꯁꯦ ꯍꯥꯏꯕꯗꯤ ꯏꯃꯥꯗ ꯊꯝꯃꯒ ꯇꯧꯕꯗꯣ ꯀꯌꯥ ꯅꯨꯡꯉꯥꯏꯇꯦꯗꯅ ꯄꯣꯠꯇꯣ ꯑꯗꯨꯒꯤꯅꯤ ꯃꯣꯏ ꯁꯠꯆꯞ ꯇꯧꯊꯣꯔꯛꯑꯦ ꯀꯥꯏꯗꯒꯤ ꯄꯨꯔꯑꯕꯅꯤꯅ ꯍꯥꯏꯗꯤ ꯃꯇꯝ ꯃꯥꯡꯍꯟꯅꯤꯡꯗ꯭ꯔꯦꯕ꯫
ꯑꯗꯨꯝ ꯆꯥꯊꯣꯛꯈ꯭ꯔꯦꯕ ꯅꯠꯇ꯭ꯔꯥ꯫
ꯍꯣꯏ ꯍ ꯆꯠꯊꯣꯛꯑꯣ ꯟꯣ ꯑꯗꯨꯝ ꯍꯥꯎꯋꯦ ꯍꯥꯏꯕ ꯇꯥꯔꯦꯅꯦ ꯑꯗꯨ꯫
ꯑꯩꯗꯤ ꯑꯁꯦꯡꯕꯒꯤ ꯍꯧꯖꯤꯛ ꯆꯥꯛ ꯂꯥꯛꯑꯝꯃꯦꯕ꯫
ꯑꯗꯨꯗꯤ ꯀꯩꯅꯣꯝ ꯇꯧꯔꯣ ꯅꯪ ꯄꯩꯁꯥ ꯅꯨꯡꯁꯥ ꯂꯩꯔꯒꯗꯤ ꯑꯗꯨꯝ ꯆꯥꯕꯗ ꯀꯩꯁꯨꯝ ꯕꯦꯔꯥꯏꯇꯕ꯭ꯔꯅ ꯈꯜꯂꯦ꯫ ꯍꯥꯏꯕꯗꯤꯅꯦ ꯑꯆꯥꯄꯣꯠ ꯆꯥꯕ ꯑꯗꯨꯝ ꯌꯥꯏꯑꯕ꯫ ꯀꯩꯅꯣ ꯃꯥꯅ ꯃꯨꯟꯅ ꯌꯦꯡꯉꯤꯗꯨꯕꯣ꯫
ꯈꯥꯟꯗꯤꯌꯦ
ꯃꯥꯁꯦ ꯃꯥꯒꯤ ꯌꯥꯗ꯭ꯔꯤꯕꯗꯨꯗ ꯀꯩꯗꯧ
ꯂꯥꯏ ꯅ ꯍꯥꯄꯤ
ꯀꯩꯅꯣ ꯏꯆꯦꯒ ꯊꯨꯂ ꯀꯤ ꯆꯍꯤꯀꯣ ꯑꯣꯏꯗꯤ꯫
ꯅꯪ ꯀꯩꯗꯧꯔꯝꯃꯤꯅꯣ ꯍꯧꯖꯤꯛꯁꯤꯕꯣ꯫
ꯑꯩꯁꯦ ꯁꯨꯝ ꯂꯦꯞꯄꯒ ꯂꯩꯔꯤ ꯋꯥꯕꯒꯤ ꯐꯝꯕꯗꯣ꯫ ꯑꯗꯨꯝ ꯆꯒꯥꯗꯤ ꯏꯆꯦꯅ ꯎꯔꯒ ꯅꯪꯅ ꯆꯠꯂꯣꯏꯕ ꯂꯝꯕꯤꯗꯣ ꯁꯣꯝꯗ ꯀꯩꯅꯣ ꯃꯤ ꯊꯣꯡꯅꯥꯎ ꯂꯩꯕꯅꯦ ꯑꯗꯨꯗ ꯏꯆꯦꯅ ꯑꯣꯏꯔꯗꯤ ꯀꯩꯅꯣ ꯇꯧꯕꯤꯔ
ꯑ ꯍꯣꯁꯇꯦꯜꯗ ꯂꯩꯕ꯭ꯔꯣꯕ ꯅꯪꯗꯣ꯫
ꯑꯩꯗꯤ ꯂꯩꯇꯦ ꯑꯩꯗꯤ ꯀꯩꯅꯣꯗ ꯍꯣꯁꯄꯤꯇꯥꯜꯗ
ꯑꯣ ꯍꯣꯁꯄꯤꯇꯥꯜꯗ ꯀꯩꯗꯧꯔꯤꯅꯣ꯫
ꯍꯣꯁꯄꯤꯇꯥꯜꯗ ꯁꯨꯝ ꯀꯩꯅꯣ ꯀꯣꯏꯔꯛꯑꯝꯕꯅꯦ ꯑꯩꯁꯦ ꯀꯣꯏꯕ ꯑꯣꯏ ꯍ ꯇ ꯃꯟꯗ ꯀꯣꯏꯒꯦꯅ ꯀꯣꯏꯔꯝꯕꯅꯦ ꯁ ꯉꯥꯏꯍꯥꯛ ꯅꯪꯗꯤ ꯀꯣꯏꯗ꯭ꯔꯣ ꯍꯣꯁꯄꯤꯇꯥꯜꯗꯒ ꯅꯧꯗ꯫ ꯑꯣ ꯑꯩꯁꯦ ꯍꯣꯁꯇꯦꯜꯗꯗꯤ ꯂꯩꯌꯦ ꯑꯗꯨꯒ ꯍꯣꯁꯄꯤꯇꯥꯜꯗ ꯑꯃꯨꯛ ꯀꯣꯏꯔꯛꯄ ꯍꯥꯏꯐꯦꯠ ꯊꯣꯛꯎꯒꯦꯅ꯫
ꯍꯣꯁꯇꯦꯜ ꯂꯩꯕꯁꯦ ꯅꯨꯡꯉꯥꯏꯇꯦꯀꯣ꯫
ꯑꯩꯈꯣꯏ ꯅꯨꯡꯉꯥꯏꯇꯦꯗ ꯀꯥꯏꯗꯒꯤ ꯐꯪꯒꯗꯕ ꯄꯣꯠ ꯑꯝꯇ ꯐꯪꯗꯦ꯫
ꯑꯗꯨ ꯍꯣꯁꯇꯦꯜꯗ ꯍꯣꯁꯇꯦꯜꯗ ꯑꯗꯨꯝ ꯂꯩꯔꯕꯅꯤ ꯅꯪꯅ ꯀꯔꯤꯝ ꯆꯠꯄꯁꯨ ꯐꯪꯗꯦ꯫
ꯑꯗꯨꯅꯦ ꯍꯥꯏꯁꯦ
ꯂꯣꯛꯁꯨ ꯊꯨꯡꯉꯤꯕ ꯃꯥꯜꯂꯦꯀꯣ꯫
ꯑꯧ ꯑꯩꯁꯦ ꯒꯨꯔꯤ ꯆꯥꯕ ꯑꯗꯨ ꯃꯉꯥꯏꯔꯤ ꯐꯥꯗ ꯉꯥꯏꯔꯤꯌꯦ ꯑꯩꯒꯤ ꯍꯥꯏꯗꯤ ꯇꯥꯁꯟꯕꯗꯣ ꯍꯥꯏꯗꯤ ꯏꯁꯥꯅ ꯀꯩꯅꯣꯝ ꯇꯧꯔꯒ ꯀꯥꯏ ꯆꯂꯁꯨꯕꯥꯥꯏꯗꯤ ꯍꯣꯟꯝꯃꯝꯒ ꯏꯃ ꯅꯔꯁꯇꯋꯥꯗ ꯊꯣꯛꯂꯛꯏꯁꯦ
ꯀꯩ ꯍꯥꯏꯗꯣꯏꯅꯣꯁꯨ ꯈꯪꯗ꯭ꯔꯦ ꯇꯧꯔꯤꯁꯦ꯫ ꯅꯪꯒꯤ ꯅꯈꯣꯟꯁꯦ ꯌꯥꯝꯅ ꯐꯖꯩꯌꯦꯀꯣ꯫
ꯅꯪꯒꯤ ꯅꯈꯣꯟꯁꯦ ꯇꯥꯕꯗ ꯌꯥꯝꯅ ꯅꯨꯡꯉꯥꯏꯌꯦꯕ ꯌꯥꯝꯅ ꯐꯖꯩꯀꯣ
ꯍ ꯍꯜꯂꯣ
ꯑꯗꯨꯅ ꯍꯧꯖꯤꯛꯁꯦ ꯊꯕꯛ ꯆꯤꯟꯕꯁꯨ ꯃꯥꯜꯂꯤ
ꯑꯩꯁꯦ ꯊꯕꯛ ꯌꯥꯝ ꯆꯤꯡꯕꯕꯨꯗꯤ ꯑꯣꯏꯗꯦ ꯑꯗꯨ ꯑꯣꯏꯔꯁꯨ ꯁꯣꯝꯗ ꯃꯤ ꯈꯔ ꯀꯩꯅꯣ ꯂꯥꯛꯄꯗꯤ ꯇꯣ ꯃꯥꯅ
ꯎ
ꯅꯈꯣꯟꯜꯁꯤꯁꯨ ꯌꯥꯝ ꯐꯖꯩꯌꯦꯀꯣ
ꯀꯩꯅꯣꯅꯦ ꯇꯞꯅ ꯉꯥꯡꯉꯒ ꯂꯣꯛ ꯊꯣꯡꯕꯗꯣ ꯑꯗꯨꯕꯨꯗꯤ ꯐꯖꯕ ꯍꯥꯏꯇꯥꯔꯦ
ꯐꯖꯕ ꯃꯥꯅꯦꯦꯕꯗꯨ
ꯍꯣꯏ ꯑꯗꯨꯝ ꯇꯞꯅ ꯉꯥꯡꯉꯅꯤ ꯃꯤꯁꯦ ꯑꯗꯨꯝ ꯕꯦ ꯑꯃꯒ ꯐꯖꯩꯗꯅ
ꯎꯝ ꯎꯝ ꯍꯣꯏ ꯌꯥꯝ ꯌꯥꯝ ꯂꯦꯝꯃꯝꯗꯧꯁꯨ ꯃꯥꯜꯂꯦ
ꯂꯦꯝꯃꯦ ꯃꯃꯤꯡ ꯂꯦꯝꯃꯤ ꯀꯧꯗꯕꯩ ꯆ ꯏꯅꯤꯡꯗꯦꯕ
ꯎꯝ
ꯑꯗꯣ ꯍꯧꯖꯤꯛ ꯑꯃꯨꯛ ꯀꯧꯕꯁꯨ ꯀꯩꯁꯨ ꯀꯥꯏꯗꯦ ꯃꯃꯤꯡꯒꯤꯗꯤ ꯑꯗꯨꯝ ꯃꯃꯤꯡ ꯍꯧꯖꯤꯛ ꯄꯪꯐꯝ ꯑꯣꯏꯕ ꯌꯥꯏꯗꯅ ꯃꯤꯗꯤ ꯃꯤ ꯑꯃ ꯈꯅꯕ ꯃꯤ ꯃꯌꯥꯝ ꯐꯝꯃꯦꯦ ꯍꯥꯏ
ꯍꯣꯏ ꯃꯤ ꯑꯃꯗ ꯑꯍꯨꯝ ꯃꯔꯤ ꯊꯣꯟꯖꯟꯕ ꯌꯥꯏꯑꯕ ꯅꯠꯇ꯭ꯔꯣꯅ ꯍꯥꯏꯅꯤꯡꯉꯤꯁꯦ ꯑꯥ ꯑꯥ ꯑꯅꯤ ꯁꯛꯇ ꯌꯦꯡꯉꯒ ꯑꯗꯨꯝ ꯊꯣꯟꯕꯗꯣ
ꯍꯣꯏ ꯍꯣꯏ ꯍꯣꯏ ꯍꯣꯏ ꯍꯣꯏ ꯄꯪ ꯀꯣꯟꯁꯨ ꯂ ꯑꯗꯨꯝ ꯐꯖꯅꯗꯧ ꯃꯥꯥꯟꯃꯦ ꯆꯥꯛ
ꯍꯣꯏ ꯅꯪꯁꯨ ꯌꯥꯝꯅ ꯇꯞꯅꯕꯨꯗꯤ ꯉꯥꯡꯉꯦ ꯅꯪꯁꯨ
ꯑꯩꯁꯦ ꯀꯩꯅꯣꯅꯦ ꯎꯝ ꯀꯟꯅ ꯉꯥꯡꯕꯁꯦ ꯇꯜꯂꯦꯕ ꯑꯗꯨꯗꯨꯗꯅꯦ
ꯑꯣ ꯑꯣ ꯀꯩꯅꯣꯅꯦꯕ ꯀꯩꯅꯣ ꯂꯣ ꯚꯣꯏꯁꯀꯤ ꯃꯤꯅꯦꯕ
ꯍ ꯍꯣꯏ ꯍꯣꯏ ꯑꯃꯨꯛ ꯑꯃꯨꯛꯀꯁꯨ ꯀꯟꯅ ꯉꯥꯡꯒꯅꯤꯕ
ꯑꯣ ꯌꯥꯏꯌꯦ ꯌꯥꯏꯌꯦ ꯀꯩꯁꯨꯝ ꯀꯥꯏꯗꯦꯗ ꯑꯗꯨꯗꯤ ꯃꯤ ꯃꯤ ꯃꯇꯥꯡ ꯃꯇꯝꯗꯅꯦ ꯂꯗ
ꯅꯪ ꯍꯣꯁꯄꯤꯇꯥꯜꯗ ꯂꯩꯔꯤꯕꯣ
ꯑꯩ ꯂꯩꯔꯤꯌꯦ
ꯍꯣꯁꯄꯤꯇꯥꯜꯗ ꯔꯦ ꯇꯣꯏꯅꯣ
ꯇꯥꯗ ꯑꯩꯅ ꯁꯨꯃꯥꯏꯅ ꯀꯣꯜ ꯂꯥꯛꯑꯝꯕꯅꯤꯅ ꯅꯪ ꯍꯟꯖꯤ ꯍꯟꯖꯤꯟ ꯍꯪꯕꯒꯤ ꯍꯩꯅꯕꯤ ꯑꯃ ꯑꯃꯕꯨꯗꯤ ꯂꯩꯕ ꯃꯥꯜꯂꯦ ꯑꯩꯅ ꯈꯟꯕꯗ ꯍꯥꯏꯕꯗꯤ ꯑ ꯎ
ꯅꯣꯡꯁꯨ ꯃꯪꯉꯦꯀꯣ ꯅꯣꯡ ꯆꯨꯗꯧꯕꯁꯨ ꯃꯥꯜꯂꯦ
ꯎꯝ ꯆꯨꯔꯧ ꯃꯥꯜꯂꯦ ꯆꯨꯔꯛꯑꯗꯤ ꯈꯔ ꯀꯟꯅ ꯆꯨꯔꯛꯑꯗꯤ ꯐꯪꯉ ꯀꯨꯏꯅꯦ
ꯍꯣꯏ ꯌꯥꯝ ꯁꯥꯕꯁꯤꯗ
ꯍꯣꯏ ꯏꯁꯤꯡꯗꯒ ꯈꯔ ꯁꯥꯟꯅꯔꯒ ꯂꯣꯏ ꯅꯥꯕꯅꯤꯅ ꯑꯃꯨꯛꯁꯨ ꯌꯥꯗꯧ ꯃꯥꯟꯗꯕ ꯑꯗꯨ ꯅꯣꯏ ꯍꯣꯁꯦꯜꯗꯤ ꯀꯃꯥꯏ ꯀꯃꯥꯏꯅ ꯇꯧꯒꯦ ꯍꯤꯟꯖꯥꯡ ꯀꯀꯩꯗꯤ ꯀꯃꯥꯏꯅ ꯇꯧꯒꯦ
ꯁꯥꯎꯠꯇꯦꯗ ꯑꯩꯅꯪ ꯍꯋꯥꯏ ꯍꯋꯥꯏꯒꯨꯝꯕ ꯑꯗꯒꯤ ꯌꯦꯔꯨꯝꯗꯨꯁꯨ ꯐꯨꯠꯂ ꯒ ꯄꯤꯑꯦ
ꯑꯗꯨꯒ ꯌꯦꯟꯒ
ꯑꯁ ꯑꯗꯨꯗꯤ ꯅꯨꯡꯉꯥꯏꯕꯗꯤ ꯊꯕꯛꯇꯗꯤꯤ ꯅꯠꯇꯦꯅꯦ ꯑꯗꯨꯗꯤ
ꯅꯠꯇꯦ ꯅꯠꯇꯦ ꯍꯋꯥꯏꯗꯣ ꯑꯗꯨꯝ ꯑꯌꯨꯛꯁꯨ ꯅꯨꯡꯗꯥꯡꯁꯨ ꯍꯋꯥꯏ ꯑꯗꯨꯝ ꯄꯤꯗꯣꯏꯅꯦ
ꯕꯤꯠ ꯂꯩꯇꯦ ꯑꯗꯨꯗꯤ
ꯂꯩꯇꯦ ꯍꯣꯁꯇꯦꯜ ꯂꯩꯅꯤꯡꯗꯦ ꯍꯥꯏꯕ
ꯑꯗꯣ ꯍꯋꯥꯏ ꯑꯗꯨꯝ ꯆꯥꯔꯂꯗ ꯍꯏꯁꯦ ꯀꯔꯤꯝꯇ ꯆꯥꯗ꯭ꯔꯕꯣꯠꯩꯗꯤ
ꯑꯦ ꯑꯆꯥꯄꯣꯠꯄꯨꯗꯤ ꯗꯨꯀꯥꯟꯗꯩꯕꯨꯗꯤ ꯂꯩꯔ ꯆꯥꯏꯌꯦ ꯑꯗꯣ ꯍꯣꯁꯇꯦꯜꯗꯤ ꯍꯋꯥꯏꯗꯪꯅꯤ
ꯀꯩꯗꯧꯕꯣꯕꯨ ꯀꯌꯥ ꯋꯥꯗꯒꯦ
ꯃꯊꯪ ꯆꯍꯤꯗꯗꯤ ꯂꯩꯔꯔꯣꯏ
ꯀꯨꯏꯗ꯭ꯔꯦꯅꯦ ꯀꯗꯞ
ꯍꯣꯏ ꯍꯟꯗꯛꯁꯤꯗꯤ ꯂꯩꯈꯤꯅꯦꯕ
ꯅꯨꯡꯁꯤꯁꯨ ꯀꯨꯞꯖꯅꯔꯦ ꯃꯄꯤꯒꯅꯤ ꯍꯤꯗꯥꯛ ꯆꯥꯏꯌꯦ ꯐꯧ ꯌꯥꯗꯕ ꯍꯧ ꯌꯥꯗ꯭ꯔꯦ ꯂꯣꯛꯁꯤꯁꯨ
ꯁꯨꯃꯥꯡꯁꯨ ꯌꯥꯝ ꯁꯧꯋꯦꯀꯣ ꯍꯧꯖꯤꯛꯁꯦ
ꯍꯣꯏ ꯍꯨꯃꯥꯡꯁꯨ ꯌꯥꯝ ꯁꯧꯋꯦ ꯑꯗꯨꯒ ꯍꯦꯟ ꯊꯥꯕꯁꯨ ꯌꯥꯗꯦ ꯑꯩ ꯁꯟꯗꯣꯛ ꯊꯣꯡꯖꯤꯜꯂꯝꯕꯅꯤ ꯅꯨꯡꯉꯥꯏꯇꯕꯗꯨ ꯂꯣꯏꯔꯕ ꯍꯗ ꯑ ꯃꯅꯤꯡꯒꯤꯣꯟ ꯃꯅꯤꯡꯒꯤ ꯈꯣꯟꯟꯖ ꯍꯧꯖꯤꯦ ꯈꯔ ꯀꯩꯅꯣꯗꯒꯤꯈꯠꯂꯦ ꯍꯥꯏꯇꯥꯔꯦ ꯀꯩꯅꯣ ꯀ ꯌꯥꯝ ꯋꯥꯠꯂꯤꯖꯥꯠꯔ ꯃꯣꯏꯔꯤꯁꯤꯕ ꯀꯌꯥꯝꯃꯨꯛꯌꯥꯝ ꯋꯥꯠꯂꯤꯕ ꯖꯥꯠꯅꯣ ꯁꯤꯕꯨ ꯁꯤ ꯐꯖꯕ ꯅꯠꯇꯦ ꯁꯤ ꯀꯌꯥ ꯋꯥꯠꯂꯤꯒꯦ ꯃꯣꯏ ꯀ ꯀꯩꯅꯣ ꯁꯄꯩꯗꯨꯣ ꯀꯌꯥ ꯋꯥꯂꯤꯒꯦ
ꯑꯩ
ꯃꯣꯏ ꯑꯁꯤꯒꯤꯗꯤ ꯃꯤꯈꯩꯗ ꯆꯠꯄ ꯀꯌꯥꯝ ꯋꯥꯠꯂꯤꯒꯦ
ꯈꯪꯗꯌꯦ ꯄꯨꯡ ꯇꯥꯔꯀꯥꯟꯗ
ꯑꯣ ꯄꯨꯡ ꯇꯥꯔꯒ ꯆꯠꯀꯅꯤ ꯍꯥꯏꯕ꯭ꯔꯣ